ꯇꯥꯕ꯭ꯔꫭ
ꯇꯥꯔꯦ
ꯀꯩꯗꯧꯔꯤꯅꯣ
ꯀꯔꯤꯁꯨ ꯇꯧꯗꯦ ꯍꯧꯖꯤꯛꯇꯤ ꯆꯥꯛ ꯌꯦꯟꯁꯥꯡ ꯊꯣꯡꯔꯒ ꯑꯗꯨꯝ ꯂꯩꯌꯦ
ꯑꯣ ꯀꯩ ꯏꯟꯁꯥꯡ ꯊꯣꯡꯕ꯭ꯔꯣ
ꯉꯁꯤꯗꯤ ꯏꯟꯁꯥꯡ ꯑꯗꯨꯝ ꯍꯥꯎꯇꯦ ꯑꯗꯨꯕꯨ ꯑꯂꯨ ꯏꯟꯁꯥꯡ ꯊꯣꯡꯉꯦ
ꯑꯂꯨ ꯍꯦꯟꯁꯥꯡꯅ ꯍꯥꯎꯕꯅꯤꯅꯦ
ꯅꯪꯗꯤ ꯀꯔꯤ ꯏꯟꯁꯥꯡ ꯆꯥꯔꯦ
ꯉꯁꯤꯗꯤ ꯍꯋꯥꯏ ꯆꯥꯏ
ꯑꯩꯈꯣꯏꯒꯤ ꯌꯦꯟꯁꯥꯡ ꯃꯥꯅꯥ ꯑꯦ
ꯑꯣ
ꯅꯨꯡꯗꯥꯡ ꯁꯥꯟꯅꯕ ꯌꯦꯔ ꯌꯦꯡꯕ꯭ꯔꯣ
ꯍꯣꯏ
ꯐꯖꯕ꯭ꯔꯥ ꯅꯪ ꯀꯥꯞꯄ꯭ꯔꯥ
ꯍꯣꯏ
ꯅꯨꯡꯁꯤꯌꯦꯗꯀꫭ ꯃꯤ ꯀꯞꯔꯗꯤꯀꫭ
ꯍꯣꯏ ꯑꯁ ꯅꯦꯃꯥꯔꯗꫭ ꯅꯨꯡꯁꯤꯃꯟꯕꯒꯤ
ꯍꯧꯖꯤꯛꯇꯤ ꯀꯔꯤ ꯇꯧꯕ꯭ꯔꯥ
ꯍꯧꯖꯤꯛꯇꯤ ꯍꯤꯞꯄꯒ ꯂꯩꯌꯦ
ꯀꯔꯤ ꯍꯥꯏꯕ
ꯍꯤꯞꯄꯒ ꯂꯩꯌꯦ ꯍꯥꯏꯕ
ꯑꯣ ꯑꯩꯗꯤ ꯍꯧꯖꯤꯛꯁꯨ ꯀꯞꯔꯒ ꯂꯩꯌꯦ ꯍꯥꯏꯕ꯭ꯔꯥ
ꯍꯧꯖꯤꯛꯐꯥꯎ ꯀꯞꯔꯗꯤ ꯌꯥꯝ ꯅꯨꯡꯁꯤꯌꯦꯕ
ꯍꯨꯝ
ꯁꯥꯕ꯭ꯔꯥ ꯅꯣꯏꯗ
ꯌꯥꯝ ꯁꯥꯏꯌꯦ ꯍꯣꯏ
ꯑꫭ
ꯅꯣꯏꯗꯗꯤ ꯎꯝ ꯁꯥꯔꯝꯒꯅꯤ
ꯅꯣꯡ ꯂꯥꯛꯇꯕꯤꯒꯤꯀꯣ
ꯍꯣꯏ
ꯉꯁꯤꯗꯤ ꯂꯩꯒꯦꯔꯥ ꯅꯠꯇ꯭ꯔꯒ ꯃꯄꯟ ꯊꯣꯛꯀꯦꯔꯥ ꯀꯣꯏꯕ
ꯉꯁꯤꯅꯤ ꯑꯗꯨꯝ ꯂꯩꯅꯤꯗ
ꯎꯝ ꯑꯩꯗꯤ ꯉꯁꯤ ꯃꯥꯄꯟ ꯊꯣꯛꯀꯦ ꯇꯧꯕ ꯃꯔꯥꯛ ꯂꯩꯔꯒ ꯀꯣ
ꯑꯣ ꯀꫭꯏꯕ ꯀꯣꯏꯕ ꯆꯠꯇꯣꯏꯔꯣ
ꯎꯍꯨ ꯎꯝ ꯑꯩꯒꯤ ꯊꯕꯥꯛ ꯂꯩꯕ
ꯑꫭ
ꯄꯨꯡ ꯑꯅꯤ ꯑꯥ ꯄꯨꯡ ꯑꯃꯒꯨꯝꯕꯗꯀꯣ
ꯑꯣ ꯊꯕꯥꯛ ꯂꯩꯥꯔꯗꯤ ꯆꯠꯊꯣꯛꯑꯣ ꯆꯠꯊꯣꯛꯑꯣ
ꯃꯔꯛ ꯈꯠꯇꯪ ꯂꯩꯔꯒ ꯆꯥꯒꯦ
ꯎꯝ
ꯍꯧꯖꯤꯛꯇꯤ ꯍꯧꯖꯤꯛꯅ ꯆꯥꯛ ꯆꯥ ꯑꯥ ꯆꯥꯛ ꯊꯣꯡꯕ ꯂꯣꯏꯔꯒꯀꯣ
ꯍꯣꯏ
ꯌꯥꯝ ꯁꯥꯏꯕ ꯏꯟꯁꯥꯡꯗꯣ ꯁꯥꯕ ꯃꯇꯝꯗ
ꯎꯝ ꯉꯁꯤꯗꯤ ꯁꯧꯒ꯭ꯔꯤ ꯆꯥꯗꯦ
ꯑꯥ ꯉꯁꯤꯗꯤ ꯁꯧꯒꯔꯤ ꯆꯥꯗ꯭ꯔꯦ
ꯉꯔꯥꯡꯗꯤ ꯁꯣꯒꯔ꯭ꯤ ꯌꯥꯝ ꯆꯥꯕ ꯃꯤ ꯌꯥꯝꯃꯦ
ꯁꯧꯒꯔꯤꯒꯤ ꯋꯥꯔꯤ ꯌꯥꯝꯃꯦ ꯉꯔꯥꯡꯗꯤ ꯏꯟꯁꯥꯡꯗ ꯍꯧꯕ ꯃꯥꯂꯦ ꯆꯧꯒꯔꯤꯁꯦ
ꯀꯥꯏꯗ ꯍꯥꯎꯕꯅꯣꯗ ꯑꯁ
ꯑꯍ
ꯊꯤꯟꯕ ꯌꯥꯗ꯭ꯔꯦꯅꯦ ꯍꯦꯍꯦ
ꯎꯝ ꯑꯩ ꯑꯩꯁꯨ ꯑꯩꯒꯤ ꯀꯥꯗ ꯑꯗꯨꯝ ꯈꯔꯗꯤ ꯕꯨꯔꯥꯗ ꯎꯝ ꯑꯗꯨ ꯑ ꯒꯝꯂꯥꯗꯀꯣ
ꯍ
ꯊꯝꯕ꯭ꯔꯒ ꯂꯩꯌꯦ ꯑꯩꯒꯤꯁꯨ ꯈꯔꯗꯤꯀꯣ ꯗꯥꯎꯒꯨꯝꯕꯗꯥ ꯅꯠꯇ꯭ꯔꯒ ꯌꯦꯟꯒꯨꯝꯕꯗ ꯉꯥꯒꯨꯝꯕꯗ ꯍꯥꯞꯑꯦ ꯍꯥꯎꯋꯦ
ꯍꯥꯎꯅꯦ ꯑꯗꯨꯗꯨꯗꯤ ꯁꯥꯥꯕꯨ ꯌꯥꯎꯕꯨ ꯌꯥꯎꯔꯗꯤ ꯍꯥꯎꯅꯤꯗ
ꯎꯝ ꯁꯣꯏ ꯈꯪꯁꯣꯏ ꯈꯪꯁꯣꯏꯒ ꯈꯔꯗꯤ ꯃꯥꯟꯅꯩꯅꯀꯣ
ꯍꯣꯏ
ꯃꯥꯒꯤ ꯃꯍꯥꯎꯁꯦ
ꯎꯝ
ꯉꯁꯤꯁꯨ ꯁꯥꯟꯅꯕ ꯂꯩꯕ꯭ꯔꯥ
ꯂꯩꯌꯦ
ꯄꯨꯡ ꯀꯌꯥꯗ ꯂꯩꯕ꯭ꯔꯥ
ꯇꯨꯌꯦꯜꯞ ꯊꯥꯔꯇꯤꯗ ꯂꯩꯌꯦ ꯑꯗꯨꯒ ꯐꯥꯏꯞꯇ ꯐꯥꯏꯞ ꯊꯥꯔꯇꯤꯗ ꯂꯩꯌꯦ
ꯑꯣ ꯑꯗꯨꯗꯤ ꯇꯨꯝꯂꯔꯣꯏꯅꯦ ꯅꯣꯏꯗꯤ
ꯇꯨꯝꯃꯔꯣꯏ ꯉꯁꯤꯁꯨ ꯑꯩꯒꯤ ꯔꯣꯅꯦꯜꯗꯣ ꯁꯅꯥꯅꯤꯅꯦ
ꯑꯌꯥ ꯑꯗꯨ ꯌꯥꯝ ꯅꯨꯡꯉꯥꯏꯅ
ꯍꯣꯏ
ꯅꯪꯅ ꯀꯅꯥꯕꯨ ꯄꯥꯝꯕ꯭ꯔꯥ
ꯔꯣꯅꯥꯗꯣꯒ ꯅꯦꯃꯥꯔ ꯄꯥꯃꯦ
ꯍꯣꯏꯅ ꯅꯨꯄꯤ ꯈꯣꯏꯅ ꯄꯥꯝꯕꯗꯤ ꯅꯪ ꯄꯥꯝꯃꯤꯅꯦ
ꯍꯣꯏ ꯑꯗꯨꯅꯦ
ꯎꯝ ꯍꯝ ꯎꯝ ꯑꯩꯗꯤ ꯁꯥꯟꯅꯕꯗꯤ ꯈꯔꯗꯤ ꯄꯥꯝꯗꯕꯀꯣ
ꯍꯣꯏ
ꯑꯗꯨꯒꯤ ꯌꯦꯡꯗ꯭ꯔꯦ ꯑꯗꯨ ꯑꯣꯏꯔꯁꯨ ꯂꯣꯏꯕ ꯃꯇꯝꯗ ꯌꯦꯡꯒꯦ
ꯐꯥꯏꯅꯦꯜꯗꯔꯣ
ꯎꯝ ꯅꯨꯡꯉꯥꯏꯒꯅꯤꯅ ꯑꯗꯨ ꯌꯦꯡꯒꯦ ꯂꯣꯏꯕ ꯃꯇꯝꯗ
ꯍꯣꯏ ꯅꯨꯡꯕꯨꯗꯤ ꯅꯨꯡꯉꯥꯏꯅꯤ
ꯉꯝꯕ ꯉꯝꯕ ꯃꯤꯕꯨ ꯑꯩꯗꯤ ꯌ ꯄꯥꯏꯔꯅꯤ ꯀꯃꯥꯏ ꯀꯃꯥꯏ ꯌꯦꯟꯁꯥꯡ ꯆꯥꯛꯒꯦ ꯍꯧꯖꯤꯛꯀꯥꯟ ꯑꯩꯈꯣꯏꯒꯤ ꯌꯨꯝꯗ
ꯑꯁ ꯍꯧꯖꯤꯛ ꯀꯥꯟꯗꯤ ꯎ ꯍꯋꯥꯏ ꯆꯥꯏꯦ ꯀꯔꯤ ꯀꯔꯥ ꯌꯦꯔꯨꯝ ꯆꯥ ꯆꯥꯏꯗꯐ ꯆꯕ ꯌꯥꯕ
ꯂꯧ ꯑꯦꯟꯁꯥꯡ ꯈꯣꯏꯗꯤ ꯊꯣꯛꯇ꯭ꯔꯤꯕ꯭ꯔꯣ
ꯑꯗꯨꯒꯨꯝꯕ ꯇꯧꯗꯦ ꯑꯩꯈꯣꯏꯗꯤ
ꯑꯣ ꯀꯩꯊꯦꯜꯗ ꯑꯗꯨꯝ ꯂꯧꯕꯀꯣ
ꯍꯣꯏ
ꯑꯩꯈꯣꯏꯗꯤ ꯑꯁ ꯂꯥꯎ ꯌꯦꯟꯁꯥꯡ ꯍꯧꯖꯤꯛꯀꯥꯟꯗꯤ ꯌꯥꯝ ꯆꯥꯅꯤꯡꯉꯦ
ꯑꯩꯁꯨ ꯆꯥꯅꯤꯡꯕꯅꯦ ꯑꯗꯨ ꯈꯨꯟꯗ ꯂꯩꯕꯅꯤꯅ ꯄꯥꯏ ꯂꯩꯇ꯭ꯔꯦ ꯑꯩ
ꯍꯧꯖꯤꯛ ꯉꯁꯤ ꯑꯩꯈꯣꯏꯗꯤꯀꯣ
ꯍꯣꯏ
ꯀꯩꯊꯦꯜ ꯅꯨꯃꯤꯠꯅꯤ ꯄꯨꯡ ꯇꯔꯨꯛ ꯄꯨꯡ ꯇꯔꯨꯛ ꯄꯨꯡ ꯇꯔꯦꯠꯇ ꯀꯥꯔꯅꯤ ꯀꯩꯊꯦꯟ
ꯑ
ꯑꯗꯨꯒ ꯎ ꯍꯥꯏꯌꯣ
ꯑꯗꯨꯅꯦꯕ ꯑꯌꯨꯛ ꯇꯔꯣ ꯍꯥꯏꯕꯅꯤꯗ
ꯍꯣꯏ ꯍꯣꯏ ꯑꯌꯨꯛꯇ ꯑꯗꯨꯒ ꯑꯩꯈꯣꯏ ꯃꯈꯣꯏ ꯌꯣꯟꯕꯁꯦ
ꯑ
ꯄꯨꯡ ꯔ ꯇꯔꯥꯃꯥꯊꯣꯏ ꯇꯔꯥꯃꯥꯊꯣꯏ ꯐꯥꯎ ꯌꯣꯟꯒꯅꯤ ꯀꯩꯊꯦꯜꯗꯣ ꯑꯦꯟꯁꯥꯡ ꯈ꯭ꯋꯥꯏꯗꯣ
ꯎꯝ
ꯅꯨꯡꯉꯥꯏꯕꯅꯦ ꯀꯩꯊꯦꯜ ꯅꯨꯃꯤꯠꯇꯤ
ꯍꯍꯣꯡ ꯁ ꯍꯣꯡ ꯂꯝꯃꯅꯤꯅꯅꯥ
ꯎꯝ ꯏꯟꯁꯥꯟ ꯆꯥꯅꯤꯡꯗ꯭ꯔꯁꯨ ꯑꯗꯨꯝ ꯀꯣꯏꯕ ꯌꯦꯡꯕ ꯅꯨꯡꯉꯥꯏꯕꯀꯣ ꯌꯦꯟꯁꯥꯡ ꯈꯣꯏꯁꯦ
ꯍꯣꯏ
ꯅꯣꯏꯁꯨ ꯀꯩꯊꯦꯜ ꯅꯨꯃꯤꯠ ꯂꯩꯕ꯭ꯔꯥ
ꯀꯁ ꯅꯨꯃꯤꯠ ꯂꯩꯌꯦꯦ ꯍꯣꯏ ꯑꯩꯈꯣꯏꯗꯁꯨ
ꯑꯣ ꯅꯨꯡꯉꯥꯏꯔꯝꯒꯅꯤꯅꯦ ꯑꯗꯨꯗꯤ
ꯑꯩꯗꯤ ꯑꯗꯨꯒꯨꯝꯕꯗ ꯏꯟꯇꯔꯦꯁ ꯂꯩꯇꯦꯗꯅ ꯑꯦꯟꯁꯥꯡ ꯅꯥꯄꯤ ꯍꯣꯏ
ꯑꯁ ꯃꯄꯥꯟ ꯊꯣꯡꯅꯤꯡꯉꯥꯏ ꯇꯥꯟꯕꯗꯣ ꯉꯁꯤꯗ ꯌꯥꯝꯅ ꯅꯨꯡꯁꯥ ꯀꯟꯥꯟꯕꯒꯤ
ꯍꯣꯏ
ꯑꯗꯨ ꯑꯣꯏꯔꯁꯨ ꯎ ꯎꯄꯥꯏ ꯂꯩꯇꯦ ꯃꯈꯣꯏꯅ ꯄꯨꯡ ꯑꯍꯨꯝ ꯐꯥꯎ ꯂꯥꯛꯑꯣ ꯍꯥꯏꯕꯤꯈꯤꯒꯦ ꯀꯣ ꯆꯠꯄ ꯇꯥꯕ
ꯀꯥꯏꯊꯕꯒ꯭ꯔꯣ ꯅꯪ ꯒꯤ ꯊꯕꯥꯛꯇꯣ
ꯉꯁꯤꯗꯤ ꯑꯩ ꯊꯕꯛ ꯅꯠꯇꯦ ꯑꯗꯨꯝ ꯋꯥꯔꯤ ꯃꯈꯣꯏ ꯀꯔꯤ ꯍꯥꯏꯒꯔꯣ ꯑꯩꯈꯣꯏꯒꯤ ꯂꯣꯅ ꯃꯈꯣꯏꯅ ꯑꯗꯨꯝ ꯋꯥꯔꯤ ꯁꯅꯤꯡꯉꯥꯏ ꯂꯥꯛꯑꯣ ꯍꯥꯏꯕꯀꯣ
ꯑꯣ ꯑꯣ
ꯑꯗꯨꯒꯤ ꯑꯗꯨꯝ ꯋꯥꯔꯤ ꯁꯥꯟꯅꯤꯡꯉꯥꯏ ꯆꯠꯀꯦ
ꯑꯣ ꯑꯣ ꯍꯅꯦ ꯐꯖꯅ ꯆꯠꯂꯣ
ꯍꯣꯏ ꯇꯟꯗꯁꯨ ꯆꯠꯄ ꯇꯥꯕ ꯎꯄꯥꯏ ꯂꯩꯇꯦ
ꯍꯣꯏ ꯄꯥꯏꯂꯁ
ꯑꯩꯈꯣꯏ ꯂꯩꯇ꯭ꯔꯦ ꯁꯪꯁꯔꯁꯦ ꯆꯠꯇ꯭ꯔꯗꯤ
ꯎꯝ ꯂꯣ ꯄꯤꯁ
ꯍꯧꯖꯤꯛꯇꯤ ꯀꯅꯥ ꯀꯅꯥ ꯂꯩꯕ꯭ꯔꯥ
ꯏꯃꯥꯟꯅꯕ ꯑꯩꯈꯣꯏ ꯑꯅꯤ ꯂꯩꯌꯦ
ꯑꯥ ꯑꯩꯈꯣꯏꯁꯨ ꯂꯥꯏꯔꯤꯛ ꯇꯝꯕ꯭ꯔꯣ
ꯇꯝꯌꯦꯦ ꯅꯪꯗꯤ
ꯑꯩꯈꯣꯏꯗꯤ ꯇꯝꯕ ꯂꯣꯏꯔꯦ ꯑꯍꯟ ꯑꯣꯏꯈ꯭ꯔꯕꯒꯤ
ꯑ
ꯍꯥꯅꯨ ꯍꯅꯨ ꯑꯣꯏꯈ꯭ꯔꯦ ꯑꯩꯈꯣꯏꯗꯤ ꯑꯗꯨꯒꯤ ꯇꯝꯃꯜ ꯑꯣꯏꯈ꯭ꯔꯦ
ꯍꯥꯅꯨ ꯃꯈꯣꯟ ꯃꯥꯟꯗ꯭ꯔꯦꯗ ꯅꯪ ꯑ
ꯃꯈꯣꯟꯗꯤ ꯑꯗꯨꯝ ꯍꯥꯏꯔꯅꯤ ꯃꯤꯈꯣꯏꯁꯨ
ꯑꯥ
ꯑꯍꯥꯟꯈꯣꯏꯁꯨ ꯀꯣ ꯅꯠꯇ꯭ꯔꯥ ꯑꯩꯈꯣꯏꯒꯤ ꯆꯍꯤ ꯅꯤꯐꯨ ꯇꯥꯀꯗꯧꯔꯦ
ꯅꯤꯐꯨ
ꯎꯝ ꯅꯤꯐꯨ ꯅꯠꯇꯦꯝ ꯀꯨꯟꯊ꯭ꯔꯥ ꯀꯨꯟꯊ꯭ꯔꯥ
ꯑꯣ ꯅꯤꯐꯨ ꯑꯣꯏꯔꯗꯤ ꯂꯣꯏꯈꯔꯦ ꯍꯥꯏꯕꯅꯤꯅꯦ
ꯅꯤꯐꯨꯗꯤ ꯅꯠꯇꯦ ꯀꯨꯟꯒ ꯀꯨꯟꯊ꯭ꯔꯥ
ꯑꯗꯨꯗꯤ ꯀꯨꯟ ꯅꯤꯄꯥꯥꯟ ꯁꯨꯔꯝꯅꯤꯅꯦ
ꯎꯝ ꯑꯗꯨꯒꯤ ꯇꯝꯕ ꯂꯣꯏꯈ꯭ꯔꯦ
ꯑꯗꯨꯗꯤ ꯏꯆꯦ ꯍꯥꯏꯒꯗ꯭ꯔꯥ ꯏꯅꯦ ꯍꯥꯏꯒꯗ꯭ꯔꯥꯅꯤ ꯏꯅꯦ
ꯏꯅꯦ ꯍꯥꯏꯕꯁꯨ ꯌꯥꯕꯅꯤ
ꯍ
ꯑꯩꯒꯤ ꯏꯅꯥꯎꯈꯣꯏꯅꯁꯨ ꯏꯅꯦ ꯀꯧꯕ ꯂꯩꯑꯦ
ꯏꯆꯦ ꯀꯕꯁꯨ ꯂꯩꯌꯦ ꯅꯪꯅ ꯀꯥꯎꯅꯤꯡꯅꯤꯡꯕ ꯀꯧꯕ ꯌꯥꯕꯅꯤ
ꯍꯣꯏ ꯊ
ꯍꯧꯖꯤꯛꯇꯤ ꯇꯨꯝꯔꯤꯕ꯭ꯔꯣ
ꯍꯣꯏ ꯇꯨꯝ ꯌꯦ
ꯁꯥꯗ꯭ꯔꯣ
ꯐꯦꯟ ꯃꯈꯥꯗ ꯇꯨꯝꯕꯅꯤꯅ
ꯑꯗꯨꯗꯤ ꯅꯨꯡꯉꯥꯏꯒꯅꯤꯍꯦ
ꯉꯥꯏ ꯇꯦꯗ
ꯎ ꯅꯣꯡ ꯂꯥꯛꯇ꯭ꯔꯣ
ꯂꯥꯛꯇꯦꯗ
ꯎꯝ ꯅꯪ ꯂꯥꯛꯇꯕꯗꯤ ꯑꯁ ꯌꯥꯝ ꯋꯥꯒꯅꯤ
ꯍꯣꯏ
ꯑꯩꯈꯣꯏꯒꯤ ꯂꯝꯗꯁꯨ ꯑꯩꯈꯣꯏꯒꯤ ꯀꯥꯁꯨ ꯈꯔꯗꯤ ꯁꯌꯦ
ꯑꯣ ꯁꯥꯔꯝꯒꯅꯤ ꯍꯣꯏ ꯁꯥꯕ ꯃꯇꯝꯅꯤꯅ
ꯁꯥꯕ ꯃꯊꯝꯗ ꯂꯩꯕꯒꯤꯀꯣ
ꯍꯣꯏ
ꯅꯪꯅ ꯁꯥꯕ ꯄꯥꯝꯕ꯭ꯔꯥ ꯅꯠꯇ꯭ꯔꯒ ꯏꯪꯕ ꯄꯥꯝꯕ꯭ꯔꯥ
ꯏꯪꯕꯅ ꯄꯥꯝꯃꯤꯅ
ꯃꯤꯈꯣꯏꯗꯤ
ꯁꯥꯕꯅ ꯄꯥꯝꯃꯦ ꯍꯥꯏꯌꯦ ꯅꯨꯄꯤ ꯑꯃꯗꯤ ꯑꯩꯉꯣꯟꯗ ꯉꯥꯛꯁꯨꯨꯏꯔꯣ
ꯍꯣꯏ
ꯃꯥꯗꯤ ꯁꯥꯕ ꯄꯥꯝꯃꯦ ꯍꯥꯏꯌꯦ ꯃꯁꯥ ꯃꯁꯥꯒꯤ ꯎꯝ ꯁꯥꯕ ꯄꯥꯝꯃꯦ ꯍꯦꯛ ꯃꯁꯥ ꯃꯁꯥꯒꯤꯅꯤꯅꯀꯣ
ꯍꯣꯏ
ꯃꯥꯅꯗꯤ ꯁꯥꯕ ꯄꯥꯝꯃꯦ ꯑꯦ ꯍꯥꯏꯕ ꯑꯩꯗꯤ ꯌꯥꯕ ꯈꯛꯇꯅꯦ
ꯍꯣꯏ
ꯑꯗꯨ ꯁꯥꯕ ꯃꯇꯝꯗꯗꯤ ꯃꯄꯥꯟꯗ ꯁꯥꯕ ꯃꯄꯥꯟꯗ ꯂꯩꯕ ꯎꯝ ꯌꯥꯝꯅ ꯁꯥꯕ ꯃꯄꯥꯟꯗ ꯂꯩꯕ꯭ꯔꯥ ꯈꯣꯏꯗꯤ ꯈꯔꯗꯤ ꯄꯩꯁꯥꯗꯤ ꯆꯠꯂꯤꯅꯦꯀꯣ
ꯍꯣꯏ
ꯁꯥꯕ ꯃꯇꯝꯗꯗꯤ ꯏꯁꯤꯡꯒꯨꯝꯕ ꯀꯔꯤ ꯀꯔꯤꯒꯨꯝꯕ ꯂꯧꯅꯤꯡꯉꯥꯏꯁꯨ ꯑꯗꯨ ꯑꯣꯏꯕꯒꯤ
ꯎꯝ
ꯈꯔꯗꯤ ꯑꯗꯨ ꯅꯨꯡꯉꯥꯏꯕꯨꯗꯤ ꯅꯨꯡꯉꯥꯏꯗ
ꯍꯣꯏ
ꯑꯥ ꯏꯪꯕ ꯃꯇꯝꯅꯀꯣ
ꯍꯣꯏ
ꯃꯔꯨꯠꯀꯣꯏ ꯂꯩꯃꯤꯟꯅꯔꯒ ꯋꯥꯔꯤ ꯁꯥꯔꯒ
ꯂꯩꯕꯗꯣ ꯅꯨꯡꯉꯥꯏꯕꯅꯤ ꯏꯪꯕ ꯃꯇꯝꯗꯗꯤ
ꯥꯅꯨꯡꯉꯥꯏꯕꯅꯦ ꯅꯨꯡꯉꯥꯏꯕꯅꯦ